ꯍꯜꯂꯣ ꯍꯜꯂꯣ ꯍꯜꯂꯣ ꯍꯜꯂꯣ
ꯇꯥꯔꯕꯥ ꯍꯜꯂꯣ ꯇꯥꯔꯕꯣ ꯇꯥꯏꯌꯦ ꯇꯥꯏꯌꯦ ꯅꯪ ꯇꯥꯔꯕꯣ ꯇꯥꯔꯕꯣ ꯇꯥꯔꯕꯣ ꯇꯔꯕꯣ ꯍꯣꯏ ꯇꯥꯔꯦ ꯇꯥꯔꯦ
ꯇꯥꯕ꯭ꯔꯣ
ꯇꯥꯔꯦ ꯅꯪ ꯇꯥꯔꯕꯣ
ꯑꯧ ꯇꯥ ꯅꯦꯠꯁꯤ ꯅꯨꯡꯉꯥꯏꯇꯕ ꯃꯥꯜꯂꯦ
ꯍꯣꯏ ꯅꯪ ꯀ꯭ꯔꯣ ꯀ꯭ꯔꯥꯛ ꯈꯔ ꯇꯧꯋꯦ ꯑꯗꯨ ꯇꯥꯍꯜꯂꯛꯀꯅꯨꯋꯣ ꯅꯪꯒꯤ ꯈꯣꯟꯖꯦꯜꯗꯣ ꯇꯥꯕ ꯐꯖꯅ ꯐꯪ ꯗ꯭ꯔꯦ
ꯎꯝ ꯑꯗꯨꯒꯤꯁꯨ ꯃꯥꯜꯂꯦ ꯃꯄꯥꯟꯁꯤꯗ ꯂꯥꯡꯉꯦ
ꯎꯝ ꯅꯪ ꯃꯅꯨꯡꯗ ꯆꯪꯉꯀꯥꯟꯗ ꯑꯣꯏꯅ ꯂꯩꯌꯣ ꯑꯣ ꯇꯥꯗ꯭ꯔꯦ ꯇꯥꯗ꯭ꯔꯦ ꯌꯥꯔꯦ ꯌꯥꯔꯦ ꯐꯖꯟ ꯇꯥꯔꯦ ꯅꯪꯒꯤ ꯈꯣꯟꯖꯦꯜ ꯐꯖꯕꯗꯣ ꯑꯩꯒꯤ ꯅ ꯑꯩꯒꯤ ꯅꯥꯞꯄꯁꯦ ꯁꯤꯡꯖꯥ ꯌꯩꯅ ꯇꯥꯔꯦ ꯅꯪꯒꯤ ꯈꯣꯏꯊꯨꯝ ꯂꯕ ꯈꯣꯟꯖꯦꯜꯗꯨꯅ
ꯑꯁ ꯑꯩꯕꯨ ꯏꯀꯥꯏꯍꯜꯂꯦꯗ ꯑꯗꯨꯗꯤ
ꯈꯣꯟꯖꯦꯜꯖꯦ ꯈꯇꯪ ꯇꯥꯕꯗ ꯈꯪꯉꯦ ꯅꯪꯁꯦ ꯃꯁꯛ ꯆꯥꯛ ꯆꯥꯔꯗ꯭ꯔꯤ ꯉꯁꯤꯁꯦ ꯈꯔ ꯊꯦꯡꯅ ꯆꯥꯒꯦꯅ
ꯎꯝ ꯀꯩꯀꯩ ꯃꯊꯦꯜ ꯇꯧꯔꯒꯦ
ꯍꯣꯁꯇꯦꯜꯅꯤꯅ ꯍꯋꯥꯏꯅꯤ ꯀꯩꯅꯣ
ꯏꯁ ꯍꯣꯁꯇꯦꯜꯒꯤ ꯍꯋꯥꯏꯗꯨ ꯄꯦꯜꯂꯦꯍꯦ ꯆꯥꯛ ꯑꯄꯥꯏꯕꯤꯗꯨꯒ ꯍꯋꯥꯏ ꯑꯦ ꯆꯥꯕꯗꯨꯗꯤ
ꯗꯨꯅꯤ ꯑꯣ ꯑꯗꯨꯅꯦ ꯍꯥꯏ
ꯄꯦꯟꯖꯔꯦ
ꯗꯨꯅꯦ ꯆꯥꯛꯇꯨꯅꯥ ꯑꯄꯥꯏꯕꯤ ꯃꯁꯥ ꯄꯥꯟꯗꯦ ꯍꯥꯏꯕ ꯈꯠꯇ ꯉꯥꯏꯔꯦ ꯑꯗꯨꯅꯦ ꯑꯗꯨꯅꯦ ꯆꯥꯛꯇꯣ ꯑ ꯄꯥꯏꯕꯤꯅꯦ ꯍꯥꯏꯕ ꯃꯁꯥ ꯄꯥꯜꯂꯦꯍꯥꯏꯕ ꯄꯨꯔꯥ ꯁꯒꯣꯜ
ꯑꯁ ꯉꯥ ꯊꯣꯡꯕ ꯑꯍꯥꯎꯕ ꯑꯃ ꯆꯥꯅꯤꯡꯉꯤꯉꯣ
ꯑꯩ ꯑꯩꯅꯦ ꯉꯥ ꯊꯣꯡꯕ ꯑꯍꯥꯎꯕꯃ ꯆꯥꯅꯤꯡꯉꯤ
ꯎꯝ
ꯍꯣꯏ ꯎꯃꯣꯔꯣꯛꯀ ꯎꯃꯣꯔꯣꯛ ꯀ ꯉꯥ ꯃꯇꯨꯝꯖꯤꯡꯗꯨꯒ ꯃꯣꯔꯣꯛ ꯑꯃ ꯃꯦꯠꯂꯒ ꯅꯤꯡꯉꯦ ꯍꯥꯏꯕ
ꯆꯥꯅꯤꯡꯉꯦ
ꯍꯥ
ꯉꯥ ꯊꯣꯡꯉꯒ ꯅꯣꯡꯃꯆꯥꯁꯤꯅ ꯑꯩ ꯂꯥꯛꯀꯦ
ꯎꯝ
ꯇꯥꯕ꯭ꯔꯣ ꯇꯥꯕ꯭ꯔꯣ ꯏꯃꯥꯟꯅꯕꯤ ꯑꯩꯒꯤ ꯅꯦꯠ ꯁꯤꯅꯔ ꯈꯪꯗꯤꯌꯦ ꯇꯥꯔꯦ ꯇꯥꯔꯦ ꯍꯧꯖꯤꯛ
ꯅꯪ ꯍꯦꯛꯇ ꯇꯥꯗꯕ ꯃꯥꯟ ꯑꯣ
ꯑꯩ ꯅꯥꯀꯣꯡꯁꯤꯅ ꯄꯪꯕꯩꯔ ꯅꯦꯠꯋꯥꯛꯁꯤꯅ ꯌꯥꯗ꯭ꯔꯦ ꯑꯩ ꯈꯣꯟꯖꯦꯜ ꯇꯥꯔꯗꯤ ꯅꯪ ꯍꯔꯥꯎꯔꯝꯅꯤꯉꯣ
ꯀ ꯍꯔꯥꯎꯋꯤꯉꯣ ꯌꯥꯝ ꯊꯤ ꯍꯔꯥꯎꯋꯦ ꯑꯩ ꯇꯥꯕ ꯀꯨꯏꯅ ꯇꯥꯔꯨꯗꯕ ꯈꯣꯟꯖꯦꯜ ꯑꯃ ꯇꯥꯖꯕꯁꯦ
ꯑꯩꯁꯨ ꯍꯔꯥꯎꯋꯦ ꯅꯪꯒ ꯋꯤꯠꯁ ꯋꯥꯔꯤ ꯁꯥꯟꯅꯕꯁꯦ
ꯎꯝ ꯑꯗꯣ ꯐꯔꯦꯁꯦ ꯑꯩ ꯅꯨꯡꯁꯤꯕꯒꯤ ꯃꯇꯥꯡꯗ ꯋꯥꯔꯤ ꯑꯃ ꯂꯤꯒꯦ ꯑꯗꯨꯗꯤ ꯑꯩꯗꯤ ꯋꯥꯔꯤ ꯂꯤꯕ ꯌꯥꯝ ꯄꯥꯝꯖꯩ
ꯂꯤꯌꯣ ꯑꯩ ꯇꯥꯥꯗꯨꯏ ꯉꯥꯏꯔꯝꯅꯦ ꯅꯃꯥꯟꯅꯕꯤꯗꯤ ꯇꯥꯒꯦꯗꯅꯤ ꯂꯧꯁꯤꯟꯕ ꯈꯛꯇꯅꯤ
ꯍꯨꯝ ꯃꯥꯅꯦ ꯃꯥꯅꯦ ꯁꯤꯁꯨꯅꯦ ꯑꯩꯅ ꯌꯥꯝ ꯄꯥꯝꯖꯒꯤꯕ ꯁꯩꯔꯦꯡ ꯑꯃꯅꯦꯕ
ꯎꯝ
ꯑꯗꯨꯗ ꯀꯩꯗꯧꯒꯦ ꯁꯤꯗ ꯑꯩꯁꯦ ꯑꯗꯨꯝ ꯊꯥꯏꯅ ꯀꯥꯟꯗꯒꯤ ꯁꯨꯃꯥꯏꯅ ꯈꯣꯔꯤꯔꯣꯜꯒꯤ ꯑꯣꯏꯕ ꯄꯣꯠ ꯆꯩꯁꯤꯡꯁꯦ ꯌꯥꯝ ꯄꯥꯝꯖꯔꯛꯑꯦ ꯑꯗꯨꯅ ꯑꯗꯨꯝ ꯉꯥꯎꯖꯕ ꯍꯥꯏꯇꯥꯔꯦ ꯑꯩꯅꯒ ꯄꯥꯖꯔꯨꯕꯁꯦ ꯊꯃꯣꯏꯁꯤꯗ ꯑꯗꯨꯝ ꯆꯛ ꯆꯛ ꯌꯨꯡꯉ ꯂꯩꯍꯧꯕꯗꯣ ꯁꯨꯛꯀꯥꯎ ꯀꯥꯎꯗꯕꯗꯣ ꯂꯥꯏꯔꯤꯛ ꯑꯣꯏꯅ ꯇꯝꯕ ꯑꯣꯏꯃ ꯂꯛꯇ꯭ꯔꯕꯗꯣ ꯑꯩ ꯑꯗꯨꯝ ꯑꯥ ꯈꯣꯔꯤꯔꯣꯜꯒꯤ ꯑꯣꯏꯕ ꯄꯣꯠ ꯆꯩꯁꯤꯡꯁꯦ ꯍꯥꯏꯗꯤ ꯁꯩꯔꯦꯡ ꯑꯣꯏꯒꯦꯔꯥ ꯋꯥꯔꯦꯡ ꯑꯣꯏꯒꯦꯔꯥ ꯄꯥꯕ ꯀꯥꯟꯗ ꯑꯗꯨꯝ ꯑꯩꯒꯤ ꯀꯣꯛꯁꯤꯗ ꯗꯨꯝ ꯆꯨꯁꯜꯂ ꯂꯩꯕꯗꯣ ꯑꯗꯨꯃꯥꯏꯟ ꯇꯧꯋꯦꯕ ꯗꯨꯝ ꯂꯥꯏꯔꯤꯛ ꯑꯣꯏꯅ ꯄꯥꯒꯤꯕ ꯄꯣꯠꯁꯦ ꯑꯗꯨꯝ ꯀꯥꯎꯒꯜꯂꯤꯗꯅ ꯃꯤꯁꯤꯡꯗꯤ ꯑꯗꯣ ꯑꯩꯗꯤ ꯁꯩꯔꯦꯡꯅꯦꯕꯨ ꯋꯥꯔꯦꯡꯅꯦꯕꯨ ꯍꯥꯏꯔꯗꯤ
ꯎꯝ ꯏꯁꯥꯅ ꯇꯧꯗ꯭ꯔꯤꯕꯥꯎ ꯑꯗꯨꯝ ꯀꯥꯎꯕꯤꯗꯣ
ꯎꯝ ꯍꯣꯏ ꯑꯗꯣ ꯁꯤꯁꯦ ꯌꯥꯝꯅ ꯅꯨꯡꯁꯤꯕ ꯍꯥꯏꯗꯤ ꯌꯥꯝꯅ ꯃꯃꯤꯡ ꯆꯠꯄ ꯅꯨꯄꯥ ꯑꯃꯅ ꯏꯔꯝꯕ ꯁꯩꯔꯦꯡ ꯑꯃꯒꯤ ꯋꯥꯔꯤꯅꯦꯕ
ꯎꯝ
ꯑꯣꯏꯗꯣꯏꯁꯦ ꯁꯤꯗ ꯍꯥꯏꯗꯣꯏꯁꯦ ꯃꯥꯅ ꯍꯥꯏꯅꯤ ꯑꯩꯁꯦ ꯑ ꯋꯥꯈꯜ ꯆꯥꯟꯅꯕ ꯗꯨꯒ ꯌꯥꯝ ꯊꯤꯅ ꯊꯃꯣꯏ ꯁꯦꯡꯅ ꯅꯨꯡꯁꯤꯅꯖꯕ ꯃꯤ ꯑꯅꯤꯒꯤ ꯃ ꯃꯔꯛꯇꯗ ꯑꯩ ꯁꯨꯡꯊꯠ ꯊꯠꯂꯣꯏꯁꯤꯅꯦꯕ ꯃꯥꯅ ꯍꯥꯏꯗꯣꯏꯁꯦ
ꯎꯝ
ꯑꯗꯨꯗ ꯀꯩꯗꯧꯕꯩ ꯊꯠꯂꯣꯏꯗꯣꯏꯅꯣ ꯍꯥꯏꯔꯒꯅꯅꯦ ꯅꯨꯡꯁꯤꯕ ꯍꯥꯏꯁꯤꯗꯤ ꯌꯥꯝ ꯊꯤꯅ ꯅꯨꯡꯁꯤꯕ ꯄꯣꯠꯅꯦ ꯁꯤꯗꯤ ꯑꯃꯅ ꯑꯃꯒꯤ ꯃꯍꯨꯠ ꯁꯤꯟꯗꯣꯛꯄ ꯁꯨꯛꯉꯝ ꯉꯝꯃꯣꯏ ꯁꯤꯅꯦꯕ ꯆꯨꯝꯗ꯭ꯔꯅꯦ
ꯆꯨꯝꯃꯦ ꯆꯨꯝꯃꯦ ꯆꯨꯝꯃꯦ ꯑꯃꯨꯛꯇꯪ ꯅꯨꯡꯁꯤꯒ꯭ꯔꯗꯤ ꯑꯗꯨꯝ ꯃꯥꯅꯦ
ꯍꯣꯏ ꯃꯍꯨꯠ ꯁꯤꯟꯕꯁꯨ ꯌꯥꯔꯣꯏ ꯑꯗꯨꯒ ꯂꯧꯊꯣꯛꯄꯁꯨ ꯌꯥꯔꯣꯏ ꯁꯤꯅꯦꯕ ꯃꯥ ꯍꯥꯏꯁꯦ ꯊꯃꯣꯏꯗ ꯊꯃꯣꯏꯗ ꯍꯥꯞꯈ꯭ꯔꯕ ꯄꯣꯠꯇꯣ ꯂꯧꯊꯣꯛꯄꯁꯨ ꯌꯥꯔꯣꯏ ꯃꯍꯨꯠ ꯁꯤꯟꯕꯁꯨ ꯌꯥꯔꯣꯏ ꯁꯤꯅꯦꯕ
ꯃꯥꯅꯦ ꯋꯥꯈꯟꯗ ꯑꯗꯨꯝ ꯈꯜꯂꯒꯁꯨ ꯂꯩꯗꯣꯏꯅꯦ
ꯑꯗꯨꯅꯤ ꯑꯗꯨꯝ ꯂꯦꯡꯅꯥꯏꯗ꯭ꯔꯅ ꯑꯗꯨꯝ ꯇꯥꯔꯒ ꯂꯩꯗꯣꯔꯕ ꯄꯨꯟꯁꯤꯁꯤꯒꯤ ꯑꯣꯏ ꯅ ꯃꯤ ꯁꯤꯅ ꯍꯤꯡꯉꯤꯉꯩꯒꯤ ꯑꯗꯨꯝ ꯁꯤꯒꯤ ꯄꯨꯟꯁꯤ ꯈꯣꯡꯆꯠꯁꯤꯗ ꯃꯥ ꯑꯩꯅ ꯅꯨꯡꯁꯤꯖꯒꯤꯕ ꯃꯤ ꯗꯨꯒꯤ ꯁꯛꯇꯝ ꯅꯨꯡꯁꯤꯖꯈꯤꯕꯒꯤ ꯗꯨꯒꯤ ꯃꯑꯣꯡ ꯃꯇꯧ ꯑꯗꯨꯗꯤ ꯊꯃꯣꯏ ꯅꯨꯡꯁꯤꯗ ꯑꯗꯨꯝ ꯍꯛꯇꯅ ꯂꯩꯔꯗꯝꯅꯤ ꯁꯤꯅꯦꯕ
ꯑꯝ
ꯀ ꯀꯦꯝꯇꯅ ꯀꯣꯛꯊꯠꯄ ꯉꯝꯃꯔꯣꯏꯁꯤꯅꯦꯕ ꯍꯥꯏꯗꯤ ꯑꯀꯟꯕ ꯅꯣꯡꯂꯩ ꯅꯨꯡꯁꯤꯠ ꯂꯥꯛꯑꯒꯁꯨ ꯅꯤꯛꯄꯕꯨꯛ ꯉꯝꯃꯔꯣꯏꯁꯤꯅꯦꯕ ꯃꯥ ꯍꯥꯏꯁꯦ ꯈꯤꯇꯪꯕꯥꯎ ꯅꯤꯛꯍꯟꯕꯁꯨ ꯉꯝꯃꯔꯣꯏ ꯁꯤꯅꯦꯕ ꯍꯣꯏ ꯁꯩꯔꯦꯡꯁꯤꯗ ꯍꯥꯏꯕ ꯑꯗꯨꯅꯦ ꯌꯥ ꯌꯥꯝ ꯐꯖꯗ꯭ꯔꯣ ꯆꯨꯝꯗ꯭ꯔꯣ
ꯐꯖꯩꯌꯦ ꯅꯨꯡꯗꯤ ꯅꯨꯡꯁꯤꯌꯦ ꯑꯗꯨꯃꯥꯏꯅ ꯇꯧꯕꯗꯣ
ꯍꯣꯏ ꯑꯗꯨꯅꯦ ꯑꯗꯨꯗ ꯃꯥꯅ ꯍꯥꯏꯁꯦ ꯑꯗꯨꯃꯥꯏꯅꯒ ꯍꯥꯏꯌꯦ ꯑꯁ ꯑꯀꯟꯕ ꯅꯣꯡꯂꯩ ꯂꯥꯛꯁꯅꯨ ꯑꯗꯩꯗꯤ ꯌꯥꯝ ꯊꯤꯅ ꯑꯥ ꯑꯆꯧꯕ ꯏꯁꯤꯡ ꯏꯆꯥꯎ ꯂꯥꯛꯁꯅꯨ ꯀꯩꯏꯝꯇꯅ ꯃꯔꯣꯏ ꯁꯤꯅꯦꯕ ꯈꯪꯕ꯭ꯔꯥ ꯅꯦ ꯃꯥꯂꯦꯝ ꯄ꯭ꯔꯤꯊꯤꯕꯤ ꯗ ꯂꯩꯔꯤꯕ ꯄꯣꯠ ꯆꯩꯁꯤꯡꯁꯦ ꯂꯣꯏ ꯃꯥꯡꯈ꯭ꯔꯁꯅꯨ ꯅꯨꯡꯁꯤꯕ ꯍꯥꯏꯁꯤꯗꯤ ꯑꯗꯨꯝ ꯂꯦꯡꯗꯅ ꯂꯩꯔꯅꯤ ꯁꯤ
ꯑꯥ
ꯃꯥꯂꯦꯝꯗ ꯂꯩꯔꯤꯕ ꯄꯣꯠ ꯆꯩꯁꯤꯡꯁꯤꯅ ꯂꯣꯏ ꯃꯥꯡꯒ꯭ꯔꯁꯨ ꯑꯩꯒꯤ ꯊꯃꯣꯏꯗ ꯂꯩꯕ ꯑꯁ ꯁꯦꯡꯕ ꯅꯨꯡꯁꯤꯕꯗꯨꯗꯤ ꯅꯣꯡꯃ ꯅꯣꯡꯃꯒꯤ ꯁꯨꯝ ꯋꯥꯡꯈꯠꯂꯛꯀꯅꯤ ꯑꯅꯦꯝꯕ ꯂꯩꯇꯦ ꯈꯨꯝꯖꯟꯅꯕ ꯂꯩꯇꯦ ꯁꯤꯅꯦꯕ ꯑꯇꯤꯌꯥꯗ ꯊꯣꯛꯄ ꯊꯋꯥꯟꯃꯤꯆꯥꯛꯁꯦ ꯑꯈꯣꯏꯅ ꯂꯥꯝꯕꯗꯤ ꯐꯪꯗꯦ ꯎꯗꯤ ꯎꯏꯗꯅ
ꯎꯝ
ꯎꯏꯗꯤ ꯎꯗꯤ ꯎꯏꯗꯅ ꯂꯥꯝꯕ ꯐꯪꯗ ꯇꯥꯔꯒꯁꯨ ꯑꯗꯨꯃꯥꯏꯅꯅꯦ ꯅꯨꯡꯁꯤꯕꯒꯤ ꯃꯒꯨꯜꯁꯦ ꯌꯥꯝ ꯋꯥꯡꯉꯦ ꯑꯔꯣꯏꯕ ꯂꯩꯇꯦꯗꯅ ꯍꯥꯏꯗꯤ ꯊꯋꯥꯟꯃꯤꯆꯥꯛꯁꯦ ꯀꯥꯏ ꯊꯣꯛꯏꯅꯣ ꯍꯥꯏꯔꯒ ꯊꯋꯥꯟꯃꯤꯆꯥꯛꯀꯤ ꯑ ꯂꯣꯏꯐꯝ ꯑꯃ ꯂꯩꯇꯦꯗꯅ ꯁꯤꯗ ꯂꯣꯏꯔꯦ ꯆꯛꯀꯤ ꯊꯣꯛꯐꯝꯁꯦ ꯀꯥꯏꯅ ꯑꯗꯨꯃꯥꯏ ꯂꯩꯇꯦꯗꯅ ꯑꯗꯨꯝꯃꯥꯏ ꯇꯧꯗꯅ ꯅꯨꯡꯁꯤꯕ ꯍꯥꯏꯁꯤꯗꯤ ꯑꯔꯣꯏꯕ ꯂꯩꯇꯦ ꯃꯥꯒꯤ ꯑꯋꯥꯡꯕꯁꯨ ꯂꯩꯇꯦ ꯄꯥꯛ ꯆꯥꯎꯕ ꯂꯩꯇꯦ ꯌꯥꯝ ꯊꯤꯅ ꯑꯇꯤꯌꯥꯗꯧꯅ ꯆꯥꯎꯋꯦ ꯁꯤꯁꯦ ꯍꯣꯏ ꯑꯗꯨꯅꯦ ꯃꯥ ꯍꯥꯏꯁꯦ ꯑꯗꯨꯅ ꯑ ꯁꯤꯗꯤ ꯃꯇꯝꯒꯤ ꯃꯇꯨꯡ ꯏꯟꯅ ꯃꯇꯝꯅꯅꯦ ꯑꯄꯪꯕ ꯁꯤꯕ ꯌꯥꯕ ꯄꯣꯠ ꯅꯠꯇꯦ ꯁꯤꯅꯦ ꯅꯨꯡꯁꯤꯕꯁꯤꯗꯤ ꯅꯠꯇ꯭ꯔꯅꯦ ꯃꯇꯝꯅ ꯑꯄꯪꯕ ꯍꯣꯏ ꯅꯨꯡꯁꯤꯕꯁꯤꯗꯤ ꯃꯇꯝꯁꯤꯅ ꯑꯩ ꯃꯇꯝꯁꯦ ꯑꯉꯥꯡ ꯑꯣꯏꯔꯤ ꯐꯥꯎꯗ ꯑꯩ ꯍꯅꯨꯔꯤ ꯅꯪꯗꯤ ꯅꯨꯡꯁꯤ ꯊꯃꯣꯏ ꯑꯗꯨꯝ ꯍꯛꯇꯅ ꯂꯩꯔꯝꯅꯦꯃꯤ ꯍꯣꯏ
ꯎꯝ
ꯍꯣꯏ ꯑꯗꯨꯅꯦ ꯑꯗꯨꯒ ꯆꯤꯝꯕꯥꯟꯒꯤ ꯊꯣꯠ ꯊꯣꯠ ꯂꯥꯎꯕ ꯈꯖꯥꯏ ꯒꯤ ꯉꯥꯡꯇꯛ ꯇꯧꯕ ꯈꯖꯥꯏ ꯑꯁꯤ ꯃꯌꯥꯝꯁꯤꯗꯤ ꯆꯍꯤ ꯆꯍꯤꯒꯤ ꯃꯇꯨꯡ ꯏꯟꯅ ꯃ ꯇꯝꯒꯤ ꯑꯋꯣꯟꯕ ꯃꯇꯨꯡ ꯏꯟꯅ ꯑꯩꯅ ꯂꯩꯁꯥꯔꯤꯉꯩꯗ
ꯃꯥꯅꯦ
ꯐꯖꯔꯝꯕꯗꯨꯗꯤ ꯃꯇꯝ ꯄꯨꯔꯛ ꯄ ꯈꯣꯡꯂꯩ ꯑꯣꯟꯕ ꯅꯥꯏꯅꯤꯗꯅ
ꯃꯇꯝ ꯎꯝ ꯃꯥꯅꯦ ꯃꯄꯥꯟ ꯊꯣꯡꯒꯤ ꯐꯖꯕ ꯍꯥꯏꯁꯤꯗꯤ ꯃꯇꯝ ꯈꯔꯒꯤꯅꯦ ꯑꯗꯨꯝ ꯑꯍꯥꯟ ꯑꯁꯤ ꯑꯀꯣꯟ ꯅꯥꯏꯔꯤꯅꯤ ꯅꯠꯇ꯭ꯔ ꯑꯗꯣ ꯊꯝꯃꯣꯏ ꯁꯦꯡꯅ ꯊꯝꯃꯣꯏ ꯁꯦꯡꯕꯗꯨꯅꯦꯕ ꯐꯖꯕ ꯍꯥꯏꯁꯦ
ꯎꯝ
ꯑꯩꯁꯨ ꯑꯗꯨꯨꯝꯃꯥꯏ ꯈꯜꯂꯦ ꯑꯗꯣ ꯈꯪꯗꯦ ꯍꯧꯖꯤꯛꯀꯥꯟꯗꯤ ꯐꯖꯕ ꯍꯥꯏꯔ ꯁꯛꯇ ꯂꯣꯏ ꯆꯠꯂꯦ ꯃꯤꯁꯤꯡꯁꯤꯁꯨ ꯁꯛ ꯐꯖꯔꯗꯤ ꯂꯣꯏ ꯌꯥꯔꯦ ꯈꯣꯠꯂꯦ ꯇꯧꯔꯒ
ꯍꯣꯏ ꯑꯗꯨꯕꯨ ꯍꯥꯏꯅꯕꯗꯤ ꯂꯩꯗꯅ ꯃꯄꯥꯟ ꯊꯣꯡꯒꯤ ꯁꯛꯇꯝꯅ ꯃꯤꯑꯣꯏꯕꯒꯤ ꯃ ꯁꯛ ꯈꯪꯕ ꯉꯝꯗꯦ ꯃꯅꯨꯡ ꯃꯄꯥꯟ ꯌꯦꯡꯉꯒ ꯑꯋꯣꯏꯕꯕꯨ ꯈꯪꯒꯅꯤꯅ
ꯃꯥꯅꯦ
ꯍꯥꯏꯗꯤ ꯀꫭꯀꯤꯜꯒꯤ ꯅꯨꯡꯁꯤꯕ ꯍꯣꯏ ꯁꯛ ꯊꯤꯈ꯭ꯔꯕ ꯀꯣꯀꯤꯜꯒꯤ ꯅꯨꯡꯁꯤꯕ ꯈꯣꯟꯖꯦꯜ ꯂꯩꯔꯝꯃꯤ ꯗꯩꯗꯤ ꯉꯥꯡꯁꯪ ꯉꯥꯡꯒ꯭ꯔꯕ ꯂꯩꯒꯤ ꯃꯅꯨꯡ ꯄꯁꯣꯠ ꯑꯣꯏꯔꯝꯃꯦꯗꯣ ꯃꯅꯨꯡ ꯨ ꯉꯧꯔꯣꯛ ꯉꯧꯔꯝꯃꯦ ꯐꯥꯛꯇꯣꯛꯑ ꯌꯦꯡꯉꯨꯕꯗꯗꯤ ꯁꯦꯒꯥꯏꯔꯒ ꯂꯩꯇ꯭ꯔꯅꯦ ꯋꯥꯔꯛꯀꯤ ꯃꯥꯅꯦ ꯂꯩꯇ꯭ꯔꯣ ꯂꯩ ꯌꯥꯝꯅ ꯋꯥꯔꯛꯀꯤ ꯇꯌꯥꯜ ꯑꯉꯥꯡꯕ ꯆꯥꯕꯗꯗꯤ ꯌꯥꯝ ꯍꯥꯎꯗꯣꯏ ꯃꯥꯟꯕ
ꯑꯗꯨ ꯑꯩ ꯈꯪꯗꯤꯌꯦ ꯑꯗꯨꯒꯤ ꯋ ꯑꯗꯨꯒꯤꯅꯦ ꯄꯔꯃꯥꯟꯗꯨꯒꯤ ꯋꯥꯍꯟꯊꯣꯛꯇꯣ ꯑꯩ ꯈꯪꯗꯤꯌꯦ
ꯍꯥꯏꯗꯤ ꯋꯥꯔꯛꯀꯤ ꯇꯌꯥꯜꯁꯦ ꯉꯥꯡꯁꯡ ꯉꯥꯡꯉꯒ ꯌꯥꯝ ꯐꯖꯗ꯭ꯔꯅꯦ ꯆꯥꯕꯗꯗꯤ ꯌꯥꯝ ꯍꯥꯎꯗꯣꯏ ꯃꯥꯟꯗ꯭ꯔ
ꯎꯝ
ꯐꯖꯔꯀꯥꯟꯗ ꯑꯗꯨꯒ ꯃꯥꯒꯤ ꯃꯒꯨꯟꯁꯤꯗꯤ ꯍꯨ ꯑꯣꯏ ꯂꯩꯔꯝꯕ ꯍꯥꯏꯇꯥꯔꯦ ꯆꯥꯕꯗ ꯁꯤꯗꯣꯏꯕ
ꯑꯗꯨ ꯑꯗꯨꯃꯥꯏꯅ ꯃꯤꯗꯁꯨ ꯂꯩꯔꯤꯅꯤ ꯅꯠꯇ꯭ꯔ
ꯃꯤꯗꯨꯁꯨ ꯂꯩꯅꯦ ꯎꯍꯨꯝ ꯍ ꯑꯗꯣ ꯑꯩ ꯍꯥꯏꯔꯒꯦ ꯑꯩꯒꯤ ꯁꯩꯔꯦꯡꯗꯨ ꯂꯣꯏꯁꯤꯜꯂꯒꯦ ꯑꯗꯨꯅꯦ ꯉꯥꯏꯈꯨꯑꯣ ꯑꯩ ꯑꯏꯕꯗꯨꯅꯅꯦ ꯍꯥꯏꯗꯣꯏ ꯈ꯭ꯋꯥꯏ ꯂꯥꯁꯇ ꯑꯩꯅ ꯍꯥꯏ ꯃꯌꯥꯝꯁꯦ ꯑꯩ ꯍꯥꯏ ꯃꯌꯥꯝꯁꯦ ꯅꯣꯏ ꯅꯣꯏ ꯂꯥꯜꯂꯦ ꯍꯥꯏ ꯍꯥꯏꯕ ꯉꯝꯕ ꯑꯃꯗ ꯄꯨꯊꯣꯔꯛꯑꯣꯅ ꯍꯥꯏꯗꯣꯏꯅꯦꯕ ꯃꯥꯅ ꯉꯁꯥꯏꯗꯒꯤ ꯅꯨꯡꯁꯤꯕꯩ ꯃꯇꯥꯡꯗ ꯁꯩꯊꯥꯏ ꯃꯌꯥꯝꯗꯣ ꯍꯣꯏ ꯑꯩ ꯍꯥꯏ ꯃꯌꯥꯝ ꯁꯦ ꯑꯝꯇ ꯅꯣꯏ ꯂꯥꯜꯂꯦ ꯍꯥꯏꯕ ꯉꯝꯕ ꯑꯝꯇ ꯄꯨꯊꯣꯔꫭꯑꯣ ꯀꯅꯥꯅꯣꯝꯇꯅꯅꯦ ꯑꯩꯅ ꯍꯥꯏꯔꯤꯁꯦ ꯑꯔꯥꯟꯕ ꯑꯝꯇꯪ ꯌꯥꯎꯋꯦꯅꯅꯦ ꯍꯦꯛ ꯄꯨꯊꯣꯛ ꯇꯥꯔꯒ ꯗꯤ ꯑꯩ ꯄꯨꯟꯁꯤꯒꯤ ꯑꯣꯏꯅ ꯁꯩꯔꯦꯡ ꯏꯒ꯭ꯔꯔꯣꯏꯌꯦ ꯃꯥ ꯍꯥꯏꯅꯦ ꯃꯥꯒꯤ ꯁꯩꯔꯦꯡꯁꯦ ꯍꯣꯏ ꯂꯥꯏꯟ ꯇꯔꯥ ꯃꯔꯤ ꯇꯪ ꯁꯥꯡꯕ ꯁꯩꯔꯦꯡꯅꯦꯕ ꯃꯥꯏꯁꯦ ꯍꯥꯏꯗꯤ ꯄꯔꯦꯡ ꯇꯔꯥꯃꯔꯤ ꯈꯇꯪ ꯁꯥꯡꯕ ꯁꯩꯔꯦꯡꯅꯦꯕ ꯑꯗꯨꯗ ꯃꯥ ꯍꯥꯏꯅꯦꯕ ꯄꯔꯦꯡ ꯇꯔꯥꯃꯔꯤ ꯗ ꯑꯔꯥꯟꯕ ꯑꯝꯇ ꯄꯨꯊꯣꯔꫭꯑꯣ ꯄꯨꯟꯁꯤꯒꯤ ꯑꯣꯏꯅ ꯁꯩꯔꯦꯡ ꯏꯒ꯭ꯔꯔꯣꯏ ꯑꯗꯨꯒ ꯃꯤ ꯀꯅꯥꯝꯇꯅ ꯁꯨꯅꯦ ꯅꯨꯡꯁꯤꯕ ꯍꯥꯏꯕꯁꯦ ꯂꯩꯔꯔꯣꯏ ꯑꯩꯅ ꯍꯥꯏꯁꯦ ꯍꯦꯛ ꯂꯥꯜꯂꯦ ꯍꯥꯏ ꯇꯥꯔꯗꯤꯅ
ꯃꯥꯅꯦ ꯆꯨꯝꯃꯦ ꯅꯨꯡꯒꯤ ꯑꯣꯏꯕ ꯑꯥꯊ꯭ꯔ ꯌꯥꯝ ꯂꯩꯌꯦ
ꯍꯣꯏ ꯂꯩꯌꯦ ꯑꯥꯊ꯭ꯔ ꯍꯥꯏꯒꯅꯣ ꯋꯥꯍꯟꯊꯣꯛ ꯍꯥꯏꯌꯣ ꯑꯥꯊ꯭ꯔ ꯍꯥꯏꯁꯦ ꯃꯤꯔꯣꯜꯅꯦ ꯃꯤꯔꯣꯠ ꯋꯥꯍꯟ
ꯑꯣ ꯋꯥꯍꯟꯊꯣꯛ ꯑ ꯅꯨꯡꯒꯤ ꯑꯣꯏꯕ ꯋꯥꯍꯟꯊꯣꯛꯇꯣ ꯌꯥꯝ ꯐꯖꯅ ꯂꯩꯕꯗꯣ
ꯍꯣꯏ ꯑꯗꯨꯅꯦ ꯁꯤꯒꯨꯝꯕꯁꯦ ꯑꯁ ꯀꯩ ꯍꯥꯏ ꯑ ꯋꯥꯡꯉꯨ ꯂꯣꯟ ꯍꯥꯏꯇꯥꯔꯦꯅꯦ ꯌꯥꯝꯅ ꯑꯋꯥꯡꯕ ꯊꯥꯛꯀꯤ ꯋꯥꯈꯜꯂꯣꯟ ꯆꯦꯟꯗ꯭ꯔꯣ ꯃꯤꯉꯣꯟꯗ ꯃꯤꯑꯣꯏꯕꯗ ꯄꯤꯅꯤꯡꯕ ꯑꯗꯨꯅꯦ ꯍꯥ ꯁꯩꯔꯦꯡꯒꯨꯝꯕ ꯏꯔꯤꯁꯤꯡꯁꯤꯁꯨ ꯄꯤꯊꯣꯔꯛꯄ ꯑꯃ ꯌꯥꯎꯗ꯭ꯔꯗꯤ ꯍꯦꯛꯇ ꯏ ꯌꯥꯄꯣꯠꯇꯦ ꯅꯦ ꯅꯠꯇ꯭ꯔ
ꯃꯥꯅꯦ ꯃꯣꯏꯅ ꯃꯣꯏꯅ ꯉꯝꯕꯗꯣ ꯑꯩꯈꯣꯏ ꯀꯩꯁꯨ ꯉꯝꯕꫭꯟꯇꯦ
ꯑꯗꯨꯅꯦ ꯄꯨꯡꯏꯗ ꯏꯁꯜꯂꯁꯨ ꯀꯩꯁꯨ ꯄꯥꯅꯤꯡꯉꯣꯏꯗꫭꯏꯅꯦꯕ ꯐꯥꯎꯔꯣꯏꯗꯣꯏꯅꯦꯕ ꯃꯤ ꯃꯤꯉꯣꯟꯗ ꯄꯥꯅꯤꯡꯕ ꯑꯃ ꯄꯣꯛꯍꯜꯂꯤꯁꯤꯁꯨ ꯃꯁꯤꯁꯨ ꯀꯩꯅꯣꯝꯅꯦ ꯃꯤ ꯑꯃꯒꯤ ꯃ
ꯃꯥꯒꯤ ꯇꯣꯉꯥꯟꯕ ꯃꯒꯨꯟ ꯑꯃꯅꯦ ꯑꯗꯨꯁꯨ
ꯃꯒꯨꯟ ꯍꯥꯏꯒꯅꯣ ꯃꯇꯤꯛ ꯃꯌꯥꯏ ꯍꯥꯏꯌꯣ ꯃꯒꯨꯟ ꯍꯥꯏꯁꯦ ꯃꯤꯔꯣꯜꯅꯦ
ꯑꯣ
ꯑꯈꯣꯏ ꯍ ꯐꯖꯅ ꯆꯨꯝ ꯆꯨꯝ ꯍꯣꯏ
ꯃꯤꯔꯣꯟꯁꯦ ꯑꯗꯨꯝ ꯉꯥꯡꯕ ꯌꯥꯎꯔꯛꯑꯦ
ꯍꯣꯏ ꯑꯗꯨꯅꯦ ꯃꯇꯤꯛ ꯃꯌꯥꯏ ꯌꯥꯝ ꯆꯦꯜꯂꯦ ꯃꯣꯏꯁꯤꯡꯁꯦ ꯍꯣꯏ